ꯑ ꯕ꯭ꯔꯗꯔ ꯇꯥꯕꯤꯔꯕ
ꯑꯧ ꯇꯥꯔꯦ ꯇꯥꯔꯦ
ꯎꯝ
ꯁꯟꯗꯦꯒꯤ ꯉꯁꯤ ꯀꯩꯀꯩ ꯄ꯭ꯂꯥꯟꯒꯗꯤ ꯂꯩꯒꯦ
ꯁꯟꯗꯦꯒꯤ ꯄ꯭ꯂꯥꯟꯁꯦ ꯀꯩꯝ ꯂꯩꯇꯦꯗ ꯑꯩꯗꯤ ꯑꯗꯨꯝ ꯍꯥꯟꯅ ꯍꯥꯟꯅ ꯑꯗꯨꯝ ꯍꯥꯝꯃꯨ ꯍꯥꯝꯃꯨ ꯍꯣꯏ ꯀꯩꯅꯣ ꯍꯣꯏꯕꯨꯗꯤ ꯑꯩꯈꯣꯏ ꯀꯀꯥ ꯍꯣꯏ ꯀꯩꯕꯨꯗꯤ ꯌꯥꯝ ꯂꯥꯛꯏ ꯆꯥꯛ ꯆꯥꯟꯅꯁꯦꯅ ꯑꯗꯨꯝꯕꯅ ꯂꯩꯇꯦ ꯕ꯭ꯔꯗꯔꯒꯤꯗꯤ ꯀꯩ ꯀꯩ ꯂꯩꯒꯦ
ꯑꯣ ꯁꯟꯗꯦ ꯊꯣꯏꯗꯣꯛꯄꯗꯤ ꯂꯩꯇꯦ ꯑ ꯆꯠꯂꯨꯗꯕꯕꯣ ꯊꯕꯛ ꯑꯃ ꯆꯠꯊꯣꯛꯎꯗꯕ ꯑꯃꯕꯨꯗꯤ ꯂꯩ ꯑꯗꯨ ꯅꯠꯇꯅ ꯊꯣꯏꯗꯣꯛꯄꯗꯤ ꯂꯩꯇ꯭ꯔꯦ
ꯑ ꯁꯤꯛꯁꯇꯔ ꯑꫭꯏꯗꯤ ꯀꯩꯅꯣ ꯑꯣꯏꯔꯝꯒꯅꯤ ꯑꯥ ꯑꯦꯝ ꯌꯨ ꯀꯩꯅꯣꯗ ꯂꯩꯔꯛꯄ꯭ꯔꯣ ꯍꯣꯁꯇꯦꯜ ꯒꯨꯝꯕꯗ ꯂꯩꯔꯛꯄ꯭ꯔꯣ
ꯂꯩꯇꯦꯗ ꯌꯨꯝꯗꯒꯤ ꯑꯗꯨꯝ ꯆꯠꯂꯛꯑꯦ
ꯑꯣꯗꯣ ꯑꯣ ꯑꯗꯨꯝ ꯀ꯭ꯂꯥꯁ ꯌꯥꯎꯕ ꯑꯗꯨꯝ ꯌꯨꯝꯗꯩ ꯑꯗꯨꯝ ꯆꯠꯂꯦꯕꯀꯣ
ꯎꯝ ꯂꯝ ꯀꯩꯁꯨ ꯂꯥꯞꯄ ꯑꯣꯏꯗꯕ ꯑꯗꯨꯒꯤ
ꯑꯣ ꯍꯣꯏꯗ ꯌꯥꯏꯗ ꯑꯗꯨ ꯈꯣꯏꯖꯨ ꯑꯗꯨꯝ ꯆꯠꯄꯨꯗꯤ ꯆꯠꯂꯛꯑꯦ ꯁꯤꯛꯁꯇꯔ ꯍꯣꯏ ꯃꯇꯝꯗ ꯀꯩꯅꯣ ꯇꯧꯕ꯭ꯔ‌ ꯑ ꯁꯥꯔ ꯗꯤꯔꯦꯟꯁꯦ ꯑꯃ ꯃꯥꯒꯤ ꯑꯃ ꯅꯣꯠꯁ ꯄꯤꯊꯣꯛꯑꯒ ꯇꫭꯛꯄ ꯈꯣꯠꯄ ꯇꯧꯕꯗꯣ ꯑꯗꯨꯝ ꯇꯧꯕ꯭ꯔ
ꯑ ꯑꯃ ꯃꯥꯒꯤ ꯀꯣꯏꯁꯟꯗꯪ ꯄꯤꯔꯝꯕꯗꯣ ꯑꯈꯣꯏꯕꯨꯗꯤ ꯀꯣꯏꯁꯟꯗꯪ ꯄꯤꯔꯝꯃꯦ ꯑꯗꯨꯒ ꯅꯣꯏ ꯐꯣꯟ ꯄꯥꯏꯔꯕꯅꯤꯅ ꯐꯣꯟꯗꯒꯤ ꯊꯤꯌꯣꯌꯦ
ꯀꯩꯅꯣꯒꯨꯝꯕꯒ ꯇꯧꯗ꯭ꯔꯣ ꯑꯃ ꯃꯥꯒꯤ ꯑꯦꯁꯥꯏꯟꯃꯦꯟꯒꯨꯝꯕ ꯄꯤꯔꫭꯑꯣ ꯁꯤꯅ ꯀꯩꯅꯣ ꯇꯧꯗꯣꯏꯅꯤ ꯃꯥꯛ ꯍꯥꯞꯇꯣꯏꯅꯤ ꯈꯣꯠꯅꯤ ꯒꯥꯏꯟ ꯇꯧꯕꯗꯣ
ꯑ ꯄꯤꯌꯦ ꯑꯗꯨꯁꯨ ꯑꯗꯨꯁꯨ ꯀꯣꯏꯁꯟ ꯗꯪꯅꯤ ꯄꯤꯔꯝꯕ ꯑꯗꯨꯒ ꯑꯟꯁꯔꯗꯣ ꯑꯈꯣꯏ ꯊꯤ ꯊꯤꯔꯒ ꯑꯗꯨꯝ ꯄꯤꯔꯅꯤ ꯑꯗꯨꯒ ꯑꯗꯨꯝ ꯑꯗꯨ ꯑꯦꯁꯥꯏꯟꯃꯦꯟ ꯀꯩꯀꯥꯗꯒꯤ ꯀꯣꯏꯁꯟ ꯍꯪꯉꯛꯀ ꯅꯤ ꯒꯥꯏ ꯍꯥꯏꯔꯝꯃꯦ
ꯑ
ꯑꯗꯨ ꯍꯪꯕꯨꯗꯤ ꯑꯗꯨꯝ ꯍꯪꯉꯛꯑꯦ ꯃꯥꯏꯗꯣ ꯃꯥꯏꯗꯤ ꯀꯣꯏꯁꯟ ꯄꯤꯕꯗꯪ ꯀꯂ꯭ꯥꯁ ꯁꯨꯛꯇꯥ ꯇꯥꯗꯦ ꯃꯥꯏ ꯋꯥꯔꯤ ꯂꯤꯔ ꯂꯩ
ꯂꯤꯕꯅꯦ ꯃꯥꯒꯤ ꯋꯥꯔꯤ ꯌꯥꯝ ꯂꯤꯕꯅꯦ ꯃꯥꯒꯤ ꯊꯤꯀꯥ ꯇꯧꯔꯤꯉꯥꯏꯒꯤ ꯋꯥꯔꯤ ꯑꯗꯨ ꯑꯗꯒꯤ ꯃꯥꯒꯤ ꯃꯣꯔꯦ ꯆꯠꯄꯩ ꯋꯥꯔꯤꯗꯨ ꯃꯌꯥꯝ ꯂꯤꯕꯅꯤ
ꯎꯝ ꯃꯥꯅ ꯑꯦꯝ ꯌꯨ ꯀꯥꯔꯛꯄꯒꯤ ꯋꯥꯔꯤ
ꯑꯥ ꯑꯗꯨ ꯃꯥꯒꯤ ꯑꯃ ꯀ ꯀꯕꯣꯛ ꯁꯥꯔ ꯂꯥꯏꯔꯤꯛ ꯄꯥꯔꯛꯏ ꯀꯥꯏꯅ ꯂꯤꯔꯛꯇ꯭ꯔꯣ ꯕꯣꯙꯣꯟꯗ ꯄꯥꯔꯛꯏ ꯀ ꯇꯧꯕꯗꯣ
ꯈꯪꯗꯦꯗ ꯑꯗꯨꯗꯤ ꯀꯥꯎꯕꯨ ꯀꯥꯎꯒ꯭ꯔꯦ
ꯃꯥꯏ ꯑꯃ ꯂꯩꯕꯅꯦ ꯃꯣꯏꯒꯤ ꯏꯁ ꯑꯩꯈꯣꯏ ꯆꯦꯝꯄꯥꯛ ꯇꯣꯠꯂꯒ ꯂꯥꯏꯔꯤꯛ ꯄꯥꯔꯛꯏ ꯍꯥꯏꯕ꯭ꯔꯥ ꯃꯥꯒꯤ ꯑꯃ ꯌꯥꯝ ꯍꯥꯏꯕꯃ ꯂꯩꯕꯅꯦ
ꯑꯣ ꯍꯣꯏ ꯃꯥ ꯌꯥꯝ ꯋꯥꯅꯗꯤ ꯍꯧꯔꯛꯄ ꯃꯥꯜꯂꯦ
ꯑ ꯑꯗꯨꯅ ꯑꯗꯨꯗꯨꯅꯗꯤ ꯈꯪꯗꯦ ꯃꯥꯖꯦ ꯍꯧꯖꯤꯛꯀꯥꯟ ꯀ꯭ꯂꯥꯁꯀꯗꯤ ꯑꯝꯇ ꯂꯧꯅꯤꯡꯗꯦ ꯃꯥꯅ ꯑꯗꯨꯃꯥꯏꯅ ꯑꯗꯨꯝ ꯇꯧꯔ ꯂꯣꯏꯁꯤꯜꯂꯦ ꯑꯍꯥꯟꯕ ꯑ ꯁꯦꯀꯦꯟ ꯁꯦꯃꯤꯁꯇ꯭ꯔꯗꯖꯨ ꯑꯈꯣꯏ ꯑꯍꯥꯟꯕ ꯆꯪꯉꯛꯄꯗꯩꯗꯤ ꯌꯥꯝ ꯃꯑꯣꯡ ꯃꯥꯜꯂꯦ ꯃꯥ ꯑꯦꯗꯚꯥꯏꯁ ꯌꯥꯝ ꯄꯤꯕꯗꯨꯗ
ꯎꯝ ꯑꯩꯈꯣꯏꯗꯤ ꯊꯥꯔꯊ ꯁꯦꯝ ꯊꯥꯔꯊ ꯁꯦꯝ ꯈꯛꯇꯪ ꯃꯥꯜꯂꯦ ꯂꯧꯒꯤꯗꯣ ꯑ ꯁꯦꯝ ꯁꯦꯝꯃꯤꯁꯇꯔ ꯑꯃꯇꯪ ꯂꯧꯋꯦ ꯃꯥꯒꯤ
ꯑꯪ ꯀꯩꯅꯣꯗꯩ ꯂꯧꯔꯝꯒꯅꯤ ꯃꯥ ꯁꯦꯀ ꯑ ꯁꯦꯀꯦꯟ ꯁꯦꯀꯦꯟ ꯊꯥꯔꯊ ꯐꯣꯔ ꯑꯗꯨꯃꯥꯏꯅ ꯂꯧꯗꯕ꯭ꯔꯥ
ꯎꯝ ꯑꯃꯈꯛ ꯂꯧꯋꯤ ꯁꯦꯃꯤꯁꯇꯔ ꯑꯃꯇꯪꯗ ꯂꯧꯒꯤ ꯑꯩꯈꯣꯏꯒꯤꯗꯤ
ꯑꯈꯣꯏꯗꯤ ꯑꯗꯨꯃꯥꯏꯅ ꯂꯧꯔꯛꯑꯦ ꯃꯥꯅ ꯑꯗꯨꯒ ꯑꯍꯥꯟꯕ ꯁꯦꯀꯦꯟ ꯁꯦꯃꯤꯁꯇꯔꯗꯒ ꯑꯗꯨꯃꯥꯏꯅꯝ ꯇꯧꯔꯝꯕꯗꯒꯤ ꯆꯞ ꯃꯥꯟꯅ ꯑꯗꯨꯝ ꯇꯧꯋꯦ ꯊꯥꯔꯊ ꯁꯦꯃꯤꯁꯇꯔꯗꯖꯨ ꯑꯗꯨꯝ ꯀꯣꯏꯁꯟ ꯄꯤꯊꯣꯛꯑ ꯑꯗꯨꯝ ꯂꯣꯏꯁꯟꯒ꯭ꯔꯦ
ꯁꯦꯃꯤꯁꯇꯔ ꯈꯨꯗꯤꯡꯒꯤ ꯂꯧꯈ꯭ꯔꯤꯕ ꯍꯥꯏꯕꯨ ꯁꯥꯔ ꯔꯟꯖꯟ ꯁꯥꯔ ꯔꯟꯖꯟꯗꯤ ꯍꯧꯕꯗꯒꯤ ꯂꯣꯏ ꯐꯥꯎ ꯂꯧꯔꯛꯑꯦ ꯑꯈꯣꯏ
ꯑ ꯁꯥꯔ ꯔꯟꯖꯟꯅ ꯈꯔ ꯀꯅꯣ ꯇꯧꯕꯅꯦ ꯅꯨꯡꯉꯥꯏꯕꯅꯦ ꯃꯥꯅ ꯇꯥꯛꯄꯅ
ꯇꯥꯕꯁꯨ ꯍꯦꯜꯂꯦ
ꯑ ꯃꯥꯅꯒ ꯌꯥꯝ ꯁꯥꯎꯕꯅꯦ ꯁꯔ ꯗꯤꯔꯦꯟꯗꯣ ꯀ꯭ꯂꯥꯁ ꯂꯧꯗꯦꯒ ꯍꯥꯏꯔꯨꯕꯖꯦ
ꯎꯝ
ꯑꯍꯟ ꯑꯣꯏꯔꯒ ꯀꯥꯏꯅ ꯌꯥꯝ ꯁꯥꯎꯋꯦ ꯑꯈꯣꯏ ꯃꯇꯝꯗꯒ ꯑꯗꯨꯃꯥꯏꯅ ꯇꯧꯈꯤꯕ
ꯑꯩꯈꯣꯏꯒꯤꯗꯤ ꯁꯥꯔ ꯔꯟꯖꯟꯅ ꯑꯗ ꯂꯧꯒ꯭ꯔꯦ ꯑꯌꯥꯝꯕ ꯃꯔꯤ ꯁꯕꯖꯦꯛ ꯑꯃ ꯁꯦꯃꯤꯁꯇꯔ ꯍꯧꯔꯛꯄꯗꯒꯤ ꯂꯧꯕꯗꯨꯕꯨ ꯂꯣꯏꯐꯥꯎ ꯂꯧꯋꯦ ꯁꯣꯌꯨꯝꯒꯤ ꯐꯥꯎ ꯃꯥ ꯂꯧꯏ
ꯑꯣ ꯑꯩꯈꯣꯏꯗꯅ ꯑꯃꯨꯛ ꯁꯨ ꯒꯨꯝꯕꯗ ꯌꯥꯎꯗ꯭ꯔꯦ ꯑꯗꯨꯒ ꯁꯥꯔ ꯔꯟꯖꯟꯒꯤ ꯍꯥꯏꯔꯒꯅ ꯃꯥꯒꯤꯅ ꯑꯃꯨꯛ ꯀꯩꯅꯣꯅ ꯅꯪꯗꯕꯗ ꯃꯥꯒꯤ ꯑꯃ ꯆꯦꯞꯇ꯭ꯔ ꯁꯨꯛꯅꯪ ꯅꯪꯗꯕ ꯕꯗꯣ
ꯑꯪ ꯑꯩꯈꯣꯏꯗꯤ ꯅꯪꯕꯨ ꯅꯪꯒꯤꯗ ꯍꯟꯗꯛꯀꯤꯗꯤ ꯃꯥꯗꯤ ꯏꯝꯄꯣꯔꯇꯦꯟ ꯄꯤꯌꯨ ꯌꯥꯗꯦ ꯅꯪꯗꯤ ꯎꯝ
ꯐꯥꯔꯁ ꯁꯦꯃꯤꯁꯇꯔꯁꯨ ꯅꯪꯗ꯭ꯔꯦ ꯂꯦꯁꯟ ꯑꯃꯔ ꯀꯩꯅꯣ ꯑꯗꯨꯝ ꯋꯥꯠꯂꯦ ꯁꯦꯀꯦꯟꯗꯁꯨ ꯑꯗꯨꯝ ꯅꯪꯒꯤꯗ꯭ꯔꯦ ꯑꯗꯨꯝ ꯂꯣꯏꯔꯝꯗꯥꯏ ꯈꯔ ꯑꯗꯨꯝ ꯋꯥꯠꯈ꯭ꯔꯦꯕ
ꯎꯝ
ꯃꯥ ꯅꯪꯉꯤꯖꯦ ꯐꯣꯔ ꯁꯦꯃꯤꯁꯇꯔꯗꯕꯨꯗꯤ ꯅꯪꯉꯦ ꯑꯗꯨꯒ ꯑꯇꯩꯗꯤ ꯅꯪꯒꯤꯗ꯭ꯔꯦ ꯑꯗꯨꯒ ꯑꯗꯨꯝ ꯍꯣꯏ ꯏꯝꯄꯣꯔꯇꯦꯟ ꯄꯤꯕꯁꯨ ꯁꯥꯎꯗꯤ ꯁꯥꯎ ꯋꯦ ꯃꯥꯖꯦ
ꯑꯈꯣꯏꯗꯤ ꯅꯪꯒꯤ ꯃꯥꯜꯂꯦ ꯍꯟꯗꯛꯀꯤꯗꯣꯗꯨꯝ ꯍꯣꯏ ꯀꯩꯅꯣ ꯑ ꯂꯥꯁꯀꯤ ꯀꯩꯅꯣꯗꯨꯇꯪ ꯅꯪꯍꯧꯗꯕ ꯎꯝ ꯊꯤꯑꯣꯔꯤ ꯑꯃꯈꯛ ꯌꯥꯎꯕ ꯆꯦꯞꯇꯔ ꯑꯗꯨꯇꯪ ꯅꯪꯗꯕ ꯑꯇꯩꯅ ꯀꯥꯜꯀꯨꯂꯦꯁꯟꯉꯩ ꯂꯣꯏ ꯅꯪꯕ
ꯑꯣ ꯁꯤꯁꯇꯔꯗꯤ ꯀꯅꯥ ꯗꯤꯖꯥꯔꯇꯦꯁꯟꯒꯨꯝꯕꯗꯤ ꯀꯅꯥꯒꯤ ꯃꯈꯥꯗ ꯇꯥꯔꯛꯏ
ꯃꯦꯝ ꯔꯣꯕꯤꯇꯥꯒꯤ ꯃꯈꯥ ꯇꯥꯔꯦ ꯕ꯭ꯔꯗꯔ ꯍꯣꯏꯗꯤ
ꯑꯁ ꯑꯩꯖꯨ ꯇꯥꯔꯛꯑꯦ ꯔꯣꯕꯤꯇꯥꯥꯢ ꯃꯈꯥꯗ ꯀꯩꯅꯣꯒ ꯌꯥꯝ ꯇꯣꯏꯅ ꯎꯅꯗ꯭ꯔꯣ ꯑ ꯑ ꯑꯩꯒꯤꯗꯤ ꯀꯩꯅꯣꯒꯤ ꯃꯇꯥꯡꯗ ꯇꯧꯕꯅꯦ ꯑꯃ ꯗꯥꯏꯔꯦꯛ ꯕꯦꯅꯤꯐꯤꯠ ꯇ꯭ꯔꯥꯟꯁꯐꯔꯅ ꯑꯃ ꯑꯙꯥꯔ ꯀꯩꯀꯥ ꯂꯤꯡ ꯇꯧꯕꯩ ꯑꯃ ꯂꯩꯕꯗꯣ
ꯎꯝ
ꯕꯦꯡ ꯑꯦꯀꯥꯎꯟꯒ ꯑꯗꯨꯒꯤ ꯃꯇꯥꯡꯗ ꯇꯧꯒꯤꯕꯅꯦ ꯁꯤꯁꯇ꯭ꯔ ꯍꯣꯏꯅ ꯀꯩ ꯃꯇꯥꯡꯗ ꯃꯥꯔꯀꯦꯇꯤꯡ ꯑꯗꯨꯝ ꯇꯧꯕ꯭ꯔꯥ
ꯑ ꯑꯩ ꯃꯥꯔꯀꯦꯇꯤꯡꯒꯤꯗꯤ ꯇꯧꯋꯦ ꯀꯩꯅꯣ ꯀꯩꯅꯣꯒꯤ ꯔꯤꯚ꯭ꯌꯨ ꯄꯤꯕꯒꯤ ꯃꯇꯥꯡꯗ ꯀꯁꯇꯃ꯭ꯔꯒꯤ
ꯑꯥ
ꯑꯗꯨꯏ ꯃꯇꯥꯡꯗ ꯇꯧꯋꯦ
ꯎꯝ ꯇꯥꯅꯕꯗꯤ ꯀꯅꯥꯒ ꯇꯥꯟꯅꯔꯛꯏ ꯃꯦꯝ ꯀꯦꯊ꯭ꯔꯤꯟꯒꯨꯝ ꯕꯒ ꯇꯥꯟꯅꯔꯛ
ꯑ ꯃꯤꯁ ꯀꯦꯇ꯭ꯔꯤꯟꯒ ꯃꯤꯁ ꯀꯦꯇ꯭ꯔꯤꯟꯒ ꯑꯗ ꯇꯥꯟꯅꯔꯛꯑꯦ
ꯎꯝ ꯃꯥ ꯃꯥꯥ ꯑꯗꯨꯝ ꯅꯨꯡꯉꯥꯏꯕꯅꯦ ꯇꯥꯟꯅꯕꯁꯨ ꯑꯩꯁꯨ ꯃꯥꯒ ꯑꯌꯥꯝꯕ ꯇꯥꯟꯅꯔꯑꯦꯕꯀꯣ
ꯎꯝ ꯑꯩꯁꯨ ꯃꯥꯅ ꯅꯨꯡꯉꯥꯏ ꯈꯔ ꯑꯗꯨꯝ ꯈꯪꯗꯕꯗꯣ ꯑꯗꯨꯝ ꯐꯖꯅ ꯇꯥꯛꯄꯤꯌꯦꯕ
ꯑꯥ ꯑꯩꯈꯣꯏ ꯃꯇꯝꯗꯗꯤ ꯀꯩꯅꯣꯅꯁꯨ ꯇꯥꯛꯑꯦꯕ ꯃꯦꯝ ꯁꯥꯖꯅꯤꯗꯣ ꯈꯪꯍꯧꯕ꯭ꯔꯥ ꯑ ꯃꯥꯟꯅꯁꯨ ꯑꯗꯨꯝ ꯑꯣ
ꯍꯧꯖꯤꯛꯇꯤ ꯇꯥꯛꯇꯦ ꯄꯨꯗꯦ ꯃꯃꯥꯡꯒꯤ ꯁꯦꯃꯤꯁꯇ꯭ꯔꯗꯔ ꯀꯩꯅꯣ ꯇꯥꯛꯑꯝꯃꯤ ꯁꯝꯖꯦꯛ ꯑꯃꯒꯤ ꯇꯪꯈꯥꯏ ꯑꯃ ꯂꯧꯕ꯭ꯔꯥ ꯐꯨꯜ ꯑꯃ ꯂꯧꯒꯤꯕ꯭ꯔꯥ ꯀꯥꯎꯒꯔꯦ ꯑꯗꯨꯏꯗꯤ
ꯑꯣ ꯑꯩꯈꯣꯏ ꯃꯇꯝꯗꯒꯗꯤ ꯂꯧꯍꯧꯒꯨꯝ ꯇꯧꯕꯅꯦꯕ ꯑꯗꯨꯗ ꯍꯧꯖꯤꯛꯇꯤ ꯎꯗꯕ ꯃꯥꯁꯦ ꯃꯥ ꯄꯤ ꯍꯩꯁ ꯗꯤ ꯂꯣꯏꯗꯤ ꯂꯣꯏ ꯒ꯭ꯔꯕꯅꯦ
ꯎꯝ ꯍꯧꯖꯤꯛꯇꯤ ꯀꯩꯅꯣꯅ ꯇꯥꯛꯑꯦ ꯃꯤꯁ ꯀꯦꯇ꯭ꯔꯤꯟꯁꯨ ꯇꯥꯛꯑꯦ ꯁꯥꯔ ꯂꯦꯔꯤꯛꯁꯁꯨ ꯇꯥꯛꯑꯦ
ꯑ ꯁꯥꯔ ꯂꯤꯔꯤꯛꯁꯤꯅ ꯀꯩ ꯇꯥꯛꯏꯅꯣ ꯏꯁꯇꯦꯇꯦꯊꯤꯛꯁ ꯇꯥꯛꯄ꯭ꯔꯥ
ꯎꯝ ꯇꯥꯛꯇꯦ ꯕꯤꯖꯤꯅꯦꯁ ꯔꯤꯁꯥ꯭ꯔꯁꯇꯣ ꯑꯗꯨꯗ ꯀꯩꯅꯣ ꯃꯣꯏ ꯑꯅꯤ ꯆꯪꯉ ꯇꯥꯛꯄ ꯃꯤꯁ ꯀꯦꯇ꯭ꯔꯤꯟꯒ ꯁꯥꯔ ꯂꯦꯔꯤꯁꯀ ꯑꯩꯈꯣꯏꯒꯤ ꯕꯤꯖꯤꯅꯦꯁ ꯔꯤꯆꯥꯥꯔꯁꯇꯣ ꯀꯩꯅꯣꯗ ꯎꯝ ꯂꯣꯏ ꯇꯧꯋꯦꯕ ꯂꯥꯁ ꯁꯤꯃꯤꯁꯇꯔꯗ ꯑꯣꯏꯅ ꯇꯥꯛꯑꯦꯕ
ꯊꯥꯔꯠꯇ ꯇꯥꯛꯇꯦꯕꯀꯣ
ꯎꯝ ꯊꯥꯔꯠꯇ ꯂꯥꯛꯇꯦ ꯑꯗꯨꯝ ꯈꯔ ꯈꯔ ꯈꯔ ꯈꯔ ꯂꯣꯏ ꯑꯣꯟꯅ ꯊꯣꯛꯑꯦꯉꯣ
ꯎꯝ ꯀꯩꯅꯣꯗꯤ ꯀꯩꯀꯥꯗꯤ ꯑꯗꯨꯝ ꯃꯥꯟꯅꯕ꯭ꯔꯥ ꯍꯥꯏꯗꯤ ꯑꯩꯈꯣꯏ ꯃꯇꯝꯗꯗꯤ ꯅꯣꯏꯒꯤ ꯑ ꯀꯩꯅꯣ ꯈꯟꯕꯗꯣ ꯑ ꯑꯦꯁꯄꯤꯁꯤꯂꯥꯏꯁꯦ ꯈꯟꯕꯗꯣ
ꯑꯃꯗꯤ ꯍꯦꯟꯅ ꯈꯟꯕ ꯌꯥꯗꯦꯕ
ꯎꯝ ꯀꯔꯝꯃꯥꯏꯅ ꯇꯧꯕꯒꯤꯅꯣ
ꯑꯥ ꯑꯣꯖꯥ ꯁꯨꯅꯗꯕꯩ ꯈꯣꯠꯄꯩꯅꯤ ꯑꯗꯨꯃꯥꯏꯅꯗꯤ ꯍꯥꯏꯗꯤ ꯍꯥꯏ ꯑꯗꯨ ꯑꯩꯈꯣꯏ ꯃꯇꯝꯗꯗꯤ ꯑꯦꯀꯥꯎꯟ ꯈꯛꯇꯪ ꯈꯜꯍꯜꯂꯦꯕꯀꯣ ꯐꯣꯔꯠ ꯁꯦꯃꯦꯁ ꯀꯩꯅꯣ ꯈꯟꯕꯗꯣ ꯏꯁꯄꯤꯁꯦꯂꯥꯏꯖꯗ ꯈꯟꯕꯗꯣ
ꯑꯣ ꯑ ꯍꯣꯏ ꯏꯁꯄꯦꯁꯦꯂꯥꯏꯖꯦꯁꯟꯒ ꯑꯝꯇ ꯈꯟꯗꯦꯗ ꯃꯣꯏꯅ ꯑꯗꯨꯝ ꯄꯤꯔꯛꯄ ꯁꯕꯖꯦꯛꯇꯣ ꯑꯗꯨꯝ ꯂꯧꯋꯦ ꯑꯩꯈꯣꯏ
ꯑ ꯀꯩꯅꯣꯗ ꯑꯗꯨꯝ ꯂꯥꯛꯄꯗꯨꯔ ꯃꯥ ꯑꯦꯀꯥꯎꯟꯁꯀꯤ ꯑꯣꯏꯕ ꯗꯨꯝ ꯑꯣꯏꯕ꯭ꯔꯥ
ꯑ ꯑꯦꯀꯥꯎꯟꯁ ꯉꯥꯛꯇ ꯑꯣꯏꯔꯦ ꯍꯟꯗꯛꯀꯤꯗꯗꯤ ꯕꯤꯖꯤꯅꯦꯁꯀꯤ ꯔꯤꯁꯥꯁ ꯈꯛꯅꯤ ꯊꯤꯑꯣꯔꯤ ꯑꯇꯩ ꯑꯦꯀꯥꯎꯟ ꯉꯥꯛꯇ
ꯑꯣ ꯑꯩꯈꯣꯏ ꯃꯇꯝꯗꯅ ꯀꯩꯅꯣꯁꯦ ꯔꯤꯁꯔꯁꯁꯦ ꯀꯩꯅꯣꯅ ꯇꯥꯛꯑꯦꯕ ꯁꯥꯔ ꯔꯟꯖꯦꯅ ꯇꯥꯛꯄꯅꯦꯕ
ꯎꯝ
ꯀꯅꯣꯗꯤ ꯗꯨꯝ ꯅꯨꯡꯉꯥꯏꯌꯦꯅ ꯗꯨꯝ ꯃꯥ ꯗꯨꯃꯥꯏ ꯇꯥꯛꯂꯛꯑꯦ ꯑꯗꯨꯒ ꯀꯅꯣ ꯑ ꯕꯤꯖꯤꯅꯦꯁ ꯏꯊꯤꯛꯁ ꯀꯥꯏꯗꯨꯗꯤ ꯀꯅꯣ ꯇꯥꯛꯑꯦ ꯁꯥꯔ ꯑꯗꯨꯝ ꯔꯥꯐꯥꯏꯂꯪꯅ ꯗꯨꯝ ꯇꯥꯛꯑꯦ
ꯑ ꯕꯤꯖꯤꯅꯦꯁ ꯏꯊꯤꯛꯁꯗ ꯃꯃꯥꯡ ꯆꯍꯤꯗ ꯇꯥꯛꯑꯦ ꯃꯥ ꯑꯗꯨꯅ ꯊ꯭ꯔꯠ ꯇꯔ ꯊ꯭ꯔꯠ ꯁꯦꯃꯤꯁꯇ꯭ꯔꯗ ꯃꯥꯜꯂꯦ ꯁꯦꯀꯦꯟ ꯁꯦꯀꯦꯟꯗꯔ ꯁꯦꯀꯦꯟꯗꯔ ꯑꯃ ꯌꯥꯎꯗꯤ ꯌꯥꯎꯒ꯭ꯔꯦ ꯍꯟꯗꯛꯇꯗꯤ ꯌꯥꯎꯗꯦꯕꯀꯣ ꯑꯗꯨ ꯁ꯭ꯔ ꯔꯐꯦꯂꯩꯅ ꯇꯥꯛꯑꯦ ꯑꯗꯣ ꯁ꯭ꯔ ꯔꯐꯦꯂꯦꯡꯗꯤ ꯎꯝ ꯇꯣꯛꯈ꯭ꯔꯦꯗ ꯂꯥꯛꯄ ꯎꯗꯦ ꯇꯣꯛꯈ꯭ꯔꯕ ꯃꯥꯜꯂꯦ ꯌꯥꯎꯗ꯭ꯔꯦ ꯍꯥꯏꯌꯦ
ꯎꯝ ꯈꯣꯏ ꯃꯇꯝꯗꯩꯩ ꯃꯥꯁꯦ ꯈ꯭ꯔ ꯑꯗꯨꯝ ꯀꯩ ꯍꯥꯏꯅꯤ ꯃꯥꯏ ꯋꯥꯈꯟ ꯅꯨꯡꯉꯥꯏꯇꯕ ꯍꯥꯏꯕ꯭ꯔ ꯀꯩꯅꯣꯝ ꯂꯩꯇꯥꯏꯟ ꯑꯗꯨꯃꯥꯏ ꯍꯥꯏꯗꯤ ꯍꯥꯏꯅ ꯄꯥꯝꯃꯤꯟꯅꯒ ꯗꯨꯝ ꯌꯨꯒ ꯉꯧꯁꯜꯂ ꯗꯨꯝ ꯂꯥꯛꯏ ꯈꯣꯠꯂꯤ ꯀꯥꯏ ꯗꯨꯃꯥꯏꯟꯁꯨ ꯍꯥꯏꯅꯕ ꯗꯨꯝ ꯇꯥꯕ ꯑꯗꯨꯅ
ꯍꯧꯔꯝꯃꯦ ꯇꯦꯁ ꯇꯧꯅꯤ ꯍꯥꯏꯔꯝꯃꯦ ꯑꯗꯨꯒ ꯇꯦꯁ ꯇꯧꯒꯦ ꯍꯥꯏꯒꯤꯞꯗꯩ ꯁꯨꯛꯂꯥꯛ ꯂꯥꯛꯈꯤꯗ꯭ꯔꯦ ꯑꯗꯨ ꯑꯗꯨꯒꯗꯤ ꯁꯨꯛꯂꯥꯛ ꯂꯥꯛꯈꯤꯗ꯭ꯔꯦ ꯁ꯭ꯔ ꯔꯦꯂꯦꯟꯒ ꯁꯥꯔ ꯗꯤꯔꯦꯟꯒꯗ ꯃꯣꯏꯅꯤꯗ ꯈ꯭ꯔ ꯈ꯭ꯔ ꯌꯦꯟꯊꯣꯛꯅꯒ꯭ꯔꯒ ꯀ꯭ꯂꯥꯁꯁꯦ ꯗꯨꯝ ꯂꯣꯏꯁꯤꯟꯒ꯭ꯔꯦ ꯑꯗꯨ
ꯑꯣ ꯀꯃꯥ ꯀꯅꯣ ꯇꯧꯕ ꯁꯕꯖꯦꯛ ꯑꯝ ꯌꯥꯎꯕꯗꯣ ꯀꯔꯤ ꯃꯥ ꯊ ꯊ꯭ꯔꯠ ꯁꯦꯃꯤꯁꯇ꯭ꯔꯗꯔ ꯀꯩꯅꯣꯝꯃ ꯁꯕꯖꯦꯛ ꯃꯃꯤꯡꯗꯨꯗꯤ ꯀꯥꯎꯔꯦꯅꯦ ꯑꯃ ꯀꯅꯣꯗꯣ ꯀꯩ ꯑꯥ ꯐꯥꯏꯅꯥꯟꯁꯌꯦꯜ ꯔꯤꯄꯣꯔꯇꯤꯡꯗꯣ ꯑꯗꯨꯗꯣ ꯁ꯭ꯔ ꯔꯥꯐꯦꯂꯤꯡꯅ ꯇꯥꯛ ꯀꯅꯣꯅ ꯇꯥꯛꯇꯥꯏꯅꯦ ꯁ꯭ꯔ ꯇꯦꯖꯃꯅꯤꯅ ꯇꯥꯛꯄ ꯅꯠꯇ꯭ꯔꯒ ꯃꯥꯒꯤ
ꯑꯥ ꯁ꯭ꯔ ꯀꯦꯁꯃꯅꯤꯅ ꯇꯥꯛꯑꯦ ꯃꯥꯒꯤ ꯔꯤꯁ꯭ꯔꯁ ꯁ꯭ꯀꯣꯂ꯭ꯔꯗ ꯎꯝ ꯃꯤꯁ ꯑ꯭ꯇꯔꯥꯅꯤ ꯍꯣꯏꯒꯨꯝꯕ ꯍꯣ ꯍꯣꯏ ꯃꯦꯝꯕꯨꯗꯤ ꯑꯗꯨꯝ ꯑꯗꯨꯒꯨꯝꯕ ꯑꯗꯨꯃꯥꯏ ꯇꯧꯔꯒ ꯇꯥꯛꯍꯜꯂꯦ ꯍꯟꯗꯛ ꯍꯟꯗꯛꯁꯨ ꯀꯅꯣ ꯃꯥꯒꯤ ꯁ꯭ꯀꯣꯂ꯭ꯔ ꯇꯥꯍꯜꯂꯁꯦ ꯑꯗꯨꯃꯥꯏ ꯇꯧꯍꯜꯂꯦ ꯃꯥꯏ ꯇꯪꯈꯥꯏ ꯑꯃ ꯇꯥ ꯇꯪꯈꯥꯏ ꯑꯃ ꯗꯥꯏꯟ ꯁ꯭ꯀꯣꯂ꯭ꯔꯗ
ꯑꯣ ꯃꯥꯅ ꯑꯗꯨꯝ ꯇꯥꯕ ꯀꯩꯅꯣꯅ ꯃ ꯁꯨꯃꯟ ꯀꯥꯏꯅ ꯇꯥꯛꯄꯗꯣ ꯇꯥꯛꯇ꯭ꯔꯕꯣ
ꯈꯪꯗꯤꯌꯦ ꯁꯨꯝꯃꯟ ꯍꯥꯏꯖꯦ ꯀꯃꯥꯅ
ꯑꯃ ꯀꯩ ꯍꯥꯏ ꯅꯟ ꯃꯅꯤꯄꯨꯔꯤ ꯃ ꯃꯁꯥꯒ ꯈ꯭ꯔ ꯅꯣꯏꯕ ꯆꯥꯎꯕ ꯑꯃ ꯂꯥꯛ ꯄꯣꯗꯣ ꯑꯗꯨꯝ ꯇꯥꯛꯇꯕ꯭ꯔ ꯑꯣ ꯈ꯭ꯔꯗꯤ ꯗꯨꯝ ꯈꯦꯠꯅꯔꯦ ꯈꯣꯏ ꯃꯇꯝꯗꯗꯤ ꯋꯥꯅ ꯇꯥꯛꯂꯛꯄꯅꯦꯕ
ꯑ ꯈꯣꯏ ꯇꯥꯛꯇꯦ ꯑꯗꯨꯝ ꯈ ꯈ ꯂꯣꯏ ꯑꯣꯅꯩꯗ ꯑꯈꯣꯏꯒꯤ ꯍꯟꯗꯛꯀꯤ ꯍꯟꯗꯛꯀꯤ ꯁꯦꯅꯣꯒꯤꯗ ꯑꯩꯈꯣꯏꯗ ꯁꯦꯃꯤꯁꯇ꯭ꯔꯗ ꯇꯝꯕꯁꯤꯁꯨꯅꯦ ꯃꯣꯏꯒꯤ ꯍꯟꯗꯛꯀꯤ ꯅꯧꯅ ꯂꯥꯛꯄ ꯁꯦꯃꯤꯁꯇ꯭ꯔ ꯀꯥꯡꯒꯨꯗꯗꯤ ꯐꯥꯁ ꯁ꯭ꯇꯦꯝꯗ ꯇꯝꯃꯦ ꯍꯥꯏꯕ꯭ꯔ ꯀꯩꯅꯣꯝ ꯍꯥꯏꯌꯦ ꯈꯣ ꯈꯣꯏ ꯂꯥꯁꯁꯦꯝ ꯇꯝꯃꯁꯦ ꯑꯃꯨꯛ
ꯎꯝ ꯀꯅꯣꯒꯤ ꯑꯣꯏꯔꯝꯕꯁꯨ ꯌꯥꯏ ꯃꯣꯏꯒꯤ ꯃꯩ ꯑꯦꯟ_ꯏ_ꯄꯤ ꯒꯤ ꯂꯥꯛꯄ ꯐꯣꯔ ꯌ꯭ꯔ ꯁꯨꯕ ꯈꯣꯠꯄ ꯑꯃꯁꯨ ꯂꯩꯗꯅ ꯑꯗꯨꯝꯕꯩꯁꯨ ꯂꯩꯕ꯭ꯔꯗꯤ ꯈꯪꯗꯦ ꯈꯣꯏ ꯃꯇꯝꯗꯗꯤ ꯑꯗꯨꯃꯥꯏꯅꯒ ꯇꯥꯛꯄꯅꯦꯕ ꯁ꯭ꯔ ꯂꯤꯔꯤꯛꯁꯅꯒ ꯀ꯭ꯂꯥꯁ ꯂꯧꯕꯖꯦ ꯂꯧꯔꯛꯇꯦ ꯑꯃ ꯅꯨꯄꯥ ꯑꯃ ꯂꯥꯛꯄꯅꯤ ꯃꯃꯤꯡꯗꯨ ꯀꯥꯎꯒ꯭ꯔꯦ ꯑꯗꯨꯅ ꯇꯥꯛ ꯁ꯭ꯔ ꯀꯅꯣꯒꯤ ꯁꯔꯨꯛꯀꯗꯣ ꯑꯥ ꯀꯔꯤ ꯑꯥ ꯃ ꯕꯦꯡꯀꯤꯡꯒꯤ ꯑꯃ ꯌꯥꯎꯋꯤꯗꯅ ꯃꯇꯥꯡ ꯑꯃ
ꯕꯦꯡꯀꯤꯡꯒꯤ
ꯑꯥ ꯃ ꯀꯅꯣꯒꯤꯗꯣ ꯐꯥꯏꯅꯥꯟꯁꯦꯟ ꯃꯥꯔꯀꯦꯠ ꯀꯩꯀꯥ ꯇꯧꯕ ꯑꯝ ꯌꯥꯎꯕꯗꯣ ꯌꯥꯎ
ꯑꯥ ꯌꯥꯎꯔꯝꯗꯧ ꯃꯥꯜꯂꯦ ꯀꯥꯎꯕꯨ ꯀꯥꯎꯒ꯭ꯔꯦ
ꯑꯗꯨꯗꯣ ꯀꯅꯣꯅ ꯇꯥꯛꯄꯅꯦꯕ ꯑꯃ ꯄꯤ ꯔꯤꯁ꯭ꯔꯁ ꯁ꯭ꯀꯣꯂꯔ ꯑꯃꯅ ꯇꯥꯛꯑꯦꯕ ꯁ꯭ꯔ ꯂꯤꯂꯤꯁ ꯍꯣꯏꯀꯥꯟꯗꯗꯤ ꯑꯦꯛꯖꯥꯝꯒꯨꯝꯕꯗ ꯇꯪ ꯆꯪꯉꯝꯕꯅꯦꯕ
ꯎꯝ ꯑꯩꯈꯣꯏꯗꯤ ꯑꯗꯨ ꯇꯥꯛꯇꯦ ꯃꯣꯏꯅ ꯗꯨꯝ ꯇꯥꯛꯑꯦ ꯁ꯭ꯔ ꯔꯟꯖꯟꯅꯁꯨ ꯗꯨꯝ ꯇꯥꯛꯈꯤ ꯕꯦꯡꯀꯤꯡꯖꯦ ꯍꯥꯏꯗꯤ ꯑꯈꯣꯏ ꯁꯣꯌꯝꯗꯣ
ꯑ
ꯕꯦꯡꯀꯤꯡꯒꯤ ꯂꯧꯒꯤꯕꯗꯣ ꯑꯗꯨꯗ ꯁꯥꯔ ꯔꯟꯖꯟꯅ ꯇꯥꯛꯑꯦꯕ
ꯑꯣ ꯑꯗꯨꯝꯗꯤ ꯇꯥꯛꯇ꯭ꯔꯦ ꯃꯥꯅ ꯑꯈꯣꯏ ꯃꯇꯝꯗꯗꯤ ꯃꯥꯅ ꯇꯥꯛꯂꯛꯏꯁꯦ ꯍꯨꯖꯤꯛꯀꯤ ꯑꯦꯟꯇꯔꯄ꯭ꯔꯦꯅꯔꯁꯤꯞꯇꯨꯅꯦ ꯇꯨꯅꯦ ꯔꯤꯁꯔꯁꯀꯤ ꯀꯩꯅꯣꯗꯨꯅꯦ
ꯑꯗꯨꯒ ꯑꯦꯀꯥꯎꯟꯁꯀꯤ ꯑꯃ ꯌꯥꯎꯕꯗꯣ ꯑꯗꯨꯃꯥꯏꯅ ꯇꯥꯛꯑꯦ
ꯑꯩꯈꯣꯏꯗꯤ ꯑꯌꯥꯝꯕꯅ ꯁꯥꯔ ꯔꯟꯖꯟꯅ ꯂꯣꯏ ꯇꯥꯛꯑꯦ
ꯎꯝ ꯃꯥꯅꯗꯤ ꯑꯌꯥꯝꯕꯗꯤ ꯄꯨꯔꯕꯅꯦ ꯗꯤꯄꯥꯔꯠꯃꯦꯟꯁꯦ ꯍꯥꯏꯗꯤ ꯑꯣꯖꯥꯒꯤ ꯑꯋꯥꯠ ꯑꯄꯥꯒꯤꯗꯤ ꯃꯥꯅ ꯂꫭꯏ ꯇꯧꯔꯕꯅꯦꯕ
ꯎꯝ
ꯀꯩꯅꯣꯗꯣ ꯈꯪꯍꯧꯕ꯭ꯔ ꯑꯃ ꯁꯤ ꯑꯣꯖꯥ ꯃꯦꯝ ꯏꯔꯤꯁꯇꫭ ꯈꯪꯍꯧꯕ꯭ꯔ ꯑ
ꯑꯥ ꯃꯦꯝ ꯏꯔꯤꯁꯇꯣ ꯐꯥꯔꯁ ꯁꯦꯃꯤꯁꯇꯔ ꯑꯗꯥꯏꯗꯗꯤ ꯇꯥꯛꯄ ꯍꯧꯔꯝꯃꯦꯕꯀꯣ ꯑꯈꯣꯏꯒꯤ
ꯑꯥ
ꯑꯗꯨꯒ ꯑꯗꯨꯝ ꯄꯨꯒ꯭ꯔꯦ ꯗꯤ ꯑꯦꯝꯒꯤꯗ
ꯑꯣ ꯃꯥꯁꯨ ꯃꯥꯁꯨ ꯑꯗꯨꯝ ꯅꯨꯡꯗꯤ ꯅꯨꯡꯉꯥꯏꯕꯅꯦ ꯏꯌꯥꯝ ꯅꯨꯡꯉꯥꯏꯅꯗꯤ ꯇꯥꯛꯄꯅꯦ ꯃꯥꯅ ꯇꯥꯛꯄꯖꯦ
ꯄꯤ ꯈꯪꯅꯕꯀꯣ
ꯑꯥ
ꯒ꯭ꯌꯥꯟꯁꯨ ꯑꯗꯨꯝ ꯇꯥꯏꯑꯦꯕ
ꯑ ꯀꯩꯅꯣꯅ ꯇꯥꯛꯄꯁꯦ ꯁꯥꯔ ꯔꯥꯐꯦꯝꯅ ꯇꯥꯛꯄꯁꯦ ꯁꯤꯛꯁꯇꯔ ꯍꯣꯏꯗꯤ ꯌꯥꯟ ꯇꯥꯕ꯭ꯔ ꯀꯃꯥꯏ ꯇꯧꯋꯤ
ꯃꯥ ꯍꯥꯏꯗꯨꯐꯥꯎ ꯇꯥꯗꯦ ꯃꯅꯤꯡꯗꯒ ꯐꯝꯃꯗꯤ ꯃꯨꯔꯨꯝ ꯃꯨꯔꯨꯝ ꯁꯣꯜꯂꯤ ꯀꯣꯏꯁꯟꯐꯥꯎ ꯃꯃꯥꯡ ꯐꯝꯃꯝꯕ ꯃꯤꯉꯣꯟꯗꯩ ꯁꯤꯟꯅꯩ
ꯃꯥꯗꯤ ꯍꯥꯏꯐꯦꯠ ꯄꯥꯊꯣꯛꯑꯒ ꯑꯗꯨꯝ ꯇꯣꯛꯄꯅꯦ ꯍꯥꯏꯕ ꯑꯗꯨꯝ
ꯑ ꯃꯥ ꯀꯣꯏꯁꯟ ꯄꯤꯔꯝꯕꯒꯨꯝꯕ ꯌꯥꯎꯕꯗꯣ ꯑꯦꯁꯥꯏꯟꯃꯦꯟꯒꯤꯒ ꯆꯤꯟꯅ ꯍꯥꯏꯒꯤꯕꯗꯣ
ꯑꯥ
ꯑꯗꯣ ꯏꯍꯧꯗꯕꯒꯗꯣ ꯑꯗꯨꯝ ꯃꯃꯥꯡ ꯐꯝꯕ ꯃꯤꯉꯣꯟꯗꯩ ꯁꯤꯜꯂꯦꯕ ꯃꯅꯤꯡ ꯃꯌꯥꯏ ꯋꯥꯏꯗꯒ ꯐꯝꯃꯨꯔꯗꯤ ꯀꯔꯤꯝ ꯇꯥ
ꯃꯥꯏꯗꯤ ꯑꯗꯨꯃꯥꯏꯅ ꯇꯧꯕꯅꯦ ꯑꯁ ꯍꯥꯏꯐꯦꯠꯇꯪ ꯄꯥꯊꯣꯛꯑꯅꯤ ꯃꯥꯥꯏ ꯄ꯭ꯔꯤꯟꯇꯦꯠ ꯃꯦꯇꯔꯤꯌꯦꯜꯗꫭ ꯄꯥꯔꯅꯤ ꯑꯗꯨꯒ ꯂꯣꯏꯁꯜꯂꯖꯦ ꯉꯁꯤꯒꯤꯗꯤ
ꯎꯝ ꯍꯣꯏ ꯑꯗꯨ ꯇꯟꯗꯅ ꯌꯥꯎꯗꯦ ꯂꯣꯏꯔꯝꯗꯥꯏ ꯂꯣꯏꯔꯝꯗꯥꯏ ꯆꯪꯉꯦ ꯀ꯭ꯂꯥꯁꯇꯣ
ꯍꫭꯏ ꯑꯈꯣꯏ ꯔꯣꯜ ꯈꯨꯝꯕ ꯑꫭꯏꯅ ꯑꯗꯨꯃꯥꯏꯅ ꯌꯥꯎꯔꯤꯅꯤ ꯃꯥꯏ ꯀ꯭ꯂꯥꯁ ꯍꯥꯏꯐꯠꯇꯪ ꯄꯥꯔ ꯂꯣꯏꯁꯜꯂꯦ ꯀꯩꯅꯣꯒꯤ ꯅꯨꯡꯉꯥꯏꯒꯤꯕ꯭ꯔꯣ ꯁꯥꯔ ꯔꯥꯁꯃꯅꯤꯒꯤꯁꯨ ꯑꯗꯨꯝ ꯋꯥꯕꯅꯤ ꯃꯥꯏ ꯀ꯭ꯂꯥꯁꯇꯨꯖꯨ
ꯁꯥꯔ ꯔꯥꯁꯃꯅꯤꯒꯤ ꯇꯨꯝꯕꯗ ꯇꯨꯝꯕꯗ ꯃꯥꯏꯗꯤ ꯉꯟꯇꯥ ꯆꯪꯗ꯭ꯔꯗꯤ ꯔꯣꯜꯖꯨ ꯍꯥꯞꯇꯦꯗꯅ ꯇꯦꯟꯗꯦꯟꯁ ꯐꯅꯥꯝꯗꯤ ꯍꯥꯞꯄꯧꯗꯦ ꯃꯥꯒꯤ ꯑꯩ ꯕꯦꯛ ꯆꯥꯒꯦꯕꯨ ꯇꯧꯋꯦ ꯁꯥꯔ ꯔꯥꯁꯃꯅꯤꯒꯤ
ꯃꯥꯗꯤ ꯁꯨꯃꯥꯏꯅ ꯌꯥꯝ ꯍꯥꯏꯒꯟꯕꯅꯦ ꯍꯥꯏꯗꯤ ꯋꯥꯈꯟꯅ ꯀꯩꯅꯣꯗ ꯂꯩꯔꯒ ꯀ꯭ꯂꯥꯁꯇ ꯐꯝꯕꯁꯦ ꯌꯥꯎꯔꯝꯒꯅꯤ ꯑꯗꯨꯅ ꯅꯣꯏꯒꯤ ꯐꯦꯁ ꯎꯕꯗ ꯈꯪꯉꯤ ꯀꯥꯏꯅꯒ
ꯑ ꯍꯣꯏ ꯑꯈꯣꯏꯒꯤꯗꯤ ꯑꯌꯥꯝꯕ ꯐꯥꯔꯁ ꯁꯦꯝ ꯐꯥꯔꯁ ꯁꯦꯝꯃꯤꯁꯇꯔꯗ ꯂꯧꯔꯑꯦ ꯁꯥꯔ ꯔꯥꯁꯃꯅꯤꯁꯦ ꯃꯥ ꯑ
ꯑꯥ
ꯑꯗꯨ ꯑꯁ ꯃꯤ